ꯂꯥꯎ ꯁ꯭ꯄꯤꯀꯔ ꯊꯥꯕ ꯌꯥꯗ꯭ꯔꯦ ꯀꯃꯥꯏ ꯇꯧꯕꯅꯣꯅꯦ
ꯇꯥꯕ꯭ꯔꯣ ꯇꯥꯕ꯭ꯔꯣ
ꯎꯝ ꯐꯩꯒꯟꯒ ꯅꯥꯔꯦꯗ ꯉꯔꯥꯡ ꯋꯥꯛꯀꯤꯡ ꯆꯠ ꯂꯥꯎꯠ ꯁ꯭ꯄꯤꯀꯔ ꯊꯥꯕ ꯌꯥꯗꯦꯅ
ꯈꯣꯟꯗꯣ ꯇꯥꯅꯤꯡꯉꯥꯏ ꯈꯔ ꯈꯔ ꯀꯟꯅ ꯉꯥꯡꯉꯣ ꯃꯈꯣꯟꯗꯣ ꯁꯦꯡꯗ꯭ꯔꯗꯤ ꯃꯈꯣꯟꯗꯣ ꯁꯦꯡꯗ꯭ꯔꯗꯤ ꯅꯨꯡꯉꯥꯏꯔꯣꯏ
ꯂꯥꯎꯠ ꯁ꯭ꯄꯤꯀꯔ ꯊꯥꯕ ꯌꯥꯗꯦ ꯍꯥꯏꯕ ꯅꯪ
ꯌꯥꯗꯦ ꯌꯥꯗꯦ ꯈꯣꯟꯗꯣ ꯁꯦꯡꯅꯤꯉꯥꯏ ꯀꯣꯛꯇ ꯅꯞꯄꯒ
ꯔꯅꯤ ꯍꯦ ꯀꯩ ꯊꯁꯨ
ꯆꯥꯛ ꯆꯥꯔꯕ꯭ꯔꯣ
ꯆꯥꯗꯔ꯭ꯤꯗ
ꯀꯔꯤ ꯍꯤꯟꯖꯥꯡ ꯊꯣꯡꯕꯤꯔꯒꯦ
ꯌꯦꯟ ꯊꯣꯡꯉꯦ ꯌꯦꯟꯒ ꯉꯔꯥꯡ
ꯍꯥꯎꯒꯅꯤ ꯍꯦ ꯍꯥꯎꯒꯅꯤ ꯍꯦ
ꯍꯥꯎꯔꯅꯤ ꯆꯥꯛ ꯆꯥꯁꯤ ꯂꯥꯎꯗꯅ ꯑꯈꯣꯏꯗ
ꯏꯀꯥꯏꯗ ꯅꯣꯏꯗ ꯅꯣꯏ ꯅꯣꯏ ꯃꯤ ꯀꯌꯥ ꯂꯩꯒꯦ
ꯈꯣꯏ ꯃꯤ ꯇꯔꯨꯛ ꯇꯔꯦꯠ
ꯁꯤ ꯌꯥꯝꯃꯦꯍꯦ ꯂꯥꯛꯄ ꯏꯀꯥꯏꯗ ꯃꯤ ꯌꯥꯝꯃꯟꯗꯅ
ꯐ꯭ꯂꯞꯐꯤ ꯐ꯭ꯂꯞꯐꯤ
ꯌꯨꯝ ꯀꯩ ꯄꯥꯟꯕ ꯌꯥꯎꯅꯔꯕꯣ ꯅꯣꯏ ꯏꯃꯨꯡꯗꯨꯕꯣ
ꯌꯥꯎꯗꯦ
ꯅꯪꯅ ꯀꯌꯥ ꯁꯨꯕꯅꯣ
ꯑꯩꯅ ꯃꯔꯤꯁꯨꯕ
ꯎꯝ ꯂꯩꯁꯥꯕꯤꯔꯣ ꯃꯧꯔꯣ
ꯍꯥ
ꯅꯪ ꯃꯧꯔꯣ ꯂꯩꯁꯥꯕꯤꯔꯣ
ꯂꯩꯁꯥꯕꯤ
ꯂꯩꯁꯥꯕꯤ ꯇꯒꯠ ꯇꯒꯠ ꯇꯦꯛꯄꯤ
ꯑꯗꯨ ꯑꯣꯏꯔꯗꯤ ꯅꯪꯁꯦ ꯑꯩꯅ ꯂꯧꯕ ꯃꯗꯨ
ꯀꯠ ꯆꯩ ꯅ ꯅꯪꯗꯤ ꯌꯥꯝ ꯇꯨꯀꯠ ꯆꯩꯅ
ꯃꯗꯨ ꯑꯣꯏꯔꯗꯤ ꯃꯟ ꯇꯤ ꯑꯩꯅ ꯂꯧꯑꯣ ꯇꯥꯕꯅꯤꯅꯦ ꯐꯥꯔꯒ ꯂꯧꯕ ꯇꯥꯕꯅꯤꯅꯦ
ꯅꯌꯥꯗ ꯈꯣꯝꯄꯥꯛ ꯀꯥꯔꯛꯀꯅꯤ ꯑꯗꯨ ꯑꯣꯏꯔꯕꯗꯤ ꯆꯥꯛ ꯇꯣꯛꯑꯒ ꯊꯕꯛ ꯆꯠ ꯆꯠ ꯆꯠ
ꯑꯦ ꯑꯩ ꯑꯩ ꯄꯤꯁꯥ ꯌꯥꯝ ꯄꯥꯏꯕ ꯃꯤꯅꯤ ꯑꯩꯒꯤ ꯁꯟ ꯂꯤꯁꯤꯡ ꯂꯤꯁꯤꯡ ꯂꯩꯌꯦ ꯑꯩ ꯕꯤꯖꯤꯅꯦꯁ ꯃꯦꯟ ꯅꯦ ꯈꯪꯕꯔ꯭
ꯌꯥꯔꯦ ꯅꯁꯛꯇꯨꯒ
ꯌꯥꯝ ꯄꯩꯁꯥ ꯌꯥꯝ ꯄꯥꯏꯕ ꯕꯤꯖꯤꯅꯦꯁ ꯃꯦꯟꯅꯦ
ꯑꯩꯁ ꯕꯤ ꯁꯥꯏꯠ ꯄꯥꯏꯕ ꯉꯝꯗꯦꯗꯅ ꯑꯦꯝ ꯃꯆꯥꯥ ꯇꯔꯥꯃꯥꯊꯣꯏꯗ ꯌꯦꯟ ꯃꯄꯤꯑꯅꯤ ꯍꯨꯏ ꯍꯨꯏ ꯑꯃ
ꯑꯍ ꯍꯤꯒꯤ ꯍꯤꯒꯤ ꯅꯨꯃꯤꯠꯇ ꯇꯥꯜꯂꯤꯁꯦ ꯀ꯭ꯔꯣꯔ ꯀ꯭ꯔꯣꯔꯒꯤ ꯋꯥꯔꯤꯅꯤ ꯍꯧꯖꯤꯛꯃꯛꯁꯨ ꯑꯗꯨꯝ ꯇꯥꯜꯂꯤ
ꯄꯩꯁꯥ ꯄꯥꯏꯃꯟꯗꯕꯒꯤ ꯁꯦꯟꯊꯅ ꯁꯥꯅꯂꯤ
ꯄꯥꯏꯃꯟꯗꯅ ꯊꯝꯐꯝ ꯂꯩꯇꯗꯅ ꯑꯗꯨꯝ ꯇꯥꯜꯂꯤ
ꯈꯪꯗꯔꯦꯗ ꯔꯦꯕꯤꯠꯁꯤꯁꯨ ꯃꯇꯇꯣꯝꯇ ꯂꯩꯔꯦ ꯅꯨꯡꯉꯥꯏꯇ꯭ꯔꯦꯅꯦ ꯅꯨꯄꯤꯔꯣ ꯅꯨꯄꯥꯔꯁꯨ ꯈꯪꯗꯦ ꯐ ꯕꯨꯝꯇ ꯂꯩ ꯃ
ꯃꯥꯗꯤ ꯋꯥꯔꯤꯁꯦ ꯌꯨꯝꯊꯪꯅꯕꯁꯤꯡ ꯇꯥꯔꯒ ꯕꯤꯄꯤ ꯋꯥꯡꯕ ꯌꯥꯎꯅꯅꯤꯀꯣ
ꯉꯅꯦ ꯊꯤ ꯐꯥꯏꯅꯤꯡꯉꯦ ꯁꯥꯕꯅ ꯂꯩꯕꯁꯨ ꯉꯝꯗ꯭ꯔꯦꯗ ꯁꯤꯗꯗꯤ ꯕꯤꯠ ꯂꯩꯁꯟꯂꯛꯇꯔꯦ ꯍꯣꯅꯤ ꯑꯠꯇꯔꯅꯤ
ꯍꯩ ꯍꯥ ꯏꯁꯥ ꯄꯥꯏꯕꯁꯤ ꯌꯥꯝ ꯋꯥꯏꯗ ꯗꯥꯏꯗ ꯊꯝꯁꯤꯒꯦ ꯀꯗꯥꯏꯗ ꯂꯣꯠꯁꯤꯒꯦ ꯈꯟꯕꯗ ꯑꯩ ꯃꯊꯥ ꯁꯥꯔꯦ ꯍ ꯎꯍꯨꯝ
ꯒꯥꯔꯤꯆꯧꯕ ꯆꯧꯕꯤꯗꯥ ꯈꯪꯗꯦ ꯎꯝ
ꯀꯔꯝꯕ ꯒꯥꯔꯤꯅꯣ ꯒꯥꯔꯤꯁꯨ ꯌꯥꯝꯃꯟꯗꯅ ꯑꯗꯤꯗ꯭ꯔꯣ ꯃꯔꯁꯤꯗꯤꯁꯇꯔꯣ ꯀꯔꯝꯕ ꯒꯥꯔꯤꯅꯣ
ꯍꯔꯥꯎꯈꯤꯕꯞꯁꯤꯅ
ꯎꯝꯝ
ꯑꯉꯥꯡꯒꯤ ꯄꯨꯟꯁꯤꯁꯤꯦ ꯅꯨꯡꯉꯥꯏꯉ
ꯅꯨꯡꯉꯥꯏ
ꯗꯨꯁꯨ ꯒꯥꯔꯤ ꯃꯅꯨꯡꯗ
ꯀꯔꯤ ꯂꯩꯌꯦꯕ
ꯐꯤ ꯑꯁ
ꯒꯥꯔꯤꯗꯣ ꯏꯁꯤꯡꯅ ꯆꯥꯏꯔꯒ ꯁꯦꯡꯗꯣꯏꯅꯤ ꯐꯤꯅ ꯒꯔ ꯍꯦꯛ ꯇꯛꯄ ꯌꯥꯗꯦ ꯏꯁꯤꯡ ꯆꯥꯏꯔꯒ ꯇꯞꯅ ꯁꯦꯡꯗꯣꯏꯅꯤ
ꯑꯗꯨꯃꯥꯏꯅꯔꯣ
ꯆꯥꯛ ꯆꯥ ꯇꯣꯛꯑꯒ ꯁꯦꯡꯒꯦ ꯈꯔ ꯐꯤ ꯐꯤ ꯑꯃ ꯊꯤꯔꯝꯃꯨ ꯈꯔ
ꯃꯊꯟꯇ ꯂꯣꯛ ꯇꯧꯕ꯭ꯔꯣ
ꯇꯧꯗꯦꯍꯦ ꯍꯣꯏ ꯃꯔꯛ ꯃꯔꯛ ꯀꯨꯏꯅ ꯊꯝꯃꯅꯤ ꯇꯧꯅꯤ
ꯉꯛꯇꯪ
ꯎꯝ
ꯕꯖꯥꯅꯣ
ꯍꯥꯥ
ꯍꯥꯏꯕ꯭ꯔꯣ
ꯒꯦ ꯍꯥꯏꯕꯅꯤ ꯄꯨꯂꯞ ꯄꯨꯔꯒꯦ ꯍꯥꯏꯕꯅꯤ
ꯑꯅꯣꯞꯂ
ꯃꯆꯥ ꯆꯡꯕ ꯈꯪꯗꯦ ꯑꯩꯁꯨ ꯗꯨꯃꯥꯏ ꯇꯧꯗꯣꯏ ꯖꯥꯠꯅꯤ
ꯃꯥꯅ ꯉꯥꯅꯨ ꯂꯣꯏꯝ ꯄꯨꯗꯨꯔꯣ ꯁꯤ ꯊꯝꯃꯔꯣꯏꯗ꯭ꯔꯣꯅꯦ
ꯄꯨꯒꯅꯤ ꯍꯥꯏꯕꯅꯦ ꯁꯤꯗ ꯁꯦꯕꯥ ꯇꯧ ꯇꯥꯗ ꯈꯣꯏ ꯄꯨꯂꯞ ꯆꯠꯂꯗꯤ ꯄꯨꯔ ꯆꯠꯇꯣꯏꯅꯤ ꯄꯣꯠ ꯆꯩ ꯌꯥꯝꯅꯤ ꯍꯥꯏꯕꯅꯤ
ꯏꯁ ꯑꯗꯨꯗꯤ ꯑꯩꯒꯤꯁꯤ ꯃꯅꯨꯡꯗ ꯊꯝꯃꯦ ꯆꯐꯨ ꯃꯌꯥꯝ ꯀꯃꯥꯏ ꯇꯧꯗꯣꯏꯕ
ꯍꯩ
ꯃꯣꯏꯒꯤ ꯑꯗꯨꯒꯨꯝꯕ ꯑꯟꯅꯦꯁꯦꯁꯔꯤꯗꯣ ꯍꯦꯛ ꯍꯦꯛ ꯇꯧꯏ ꯀꯦ ꯑꯅꯤꯁꯦ ꯑꯃꯨꯛ ꯄꯨꯕꯤꯈ꯭ꯔꯁꯤꯔꯥ ꯈꯪꯗꯦ ꯑꯩꯈꯣꯏ
ꯁꯥ ꯁꯥ ꯈꯔ ꯁꯤꯖꯤꯟ ꯅꯅꯤꯉꯥꯏ ꯃꯌꯥꯝ ꯗꯣ
ꯄꯨꯁꯤꯟꯕ ꯄꯣꯠꯅꯤ ꯁꯤꯖꯤꯟꯅꯈ꯭ꯔꯕ ꯄꯣꯠꯅꯦ ꯑꯅꯤ ꯑꯅꯤꯗꯨ ꯅꯥꯗ꯭ꯔꯦ ꯑꯗꯨꯗꯤ ꯏꯁꯁ ꯎꯝ ꯅꯪ ꯀꯔꯥꯏ ꯂꯩꯒꯦ
ꯃꯊꯛꯇ ꯐꯝꯃꯤꯌꯦ
ꯑꯩ ꯐꯣꯟꯗꯨ ꯃꯅꯨꯡꯗ ꯆꯥꯔꯖ ꯇꯧꯔꯝꯝꯕꯅꯤꯅꯦ ꯃꯥ ꯀꯣꯜ ꯇꯧꯔꯛꯑꯗꯤ
ꯕꯤꯔꯗꯥ ꯕꯤꯔꯥꯠꯀꯥ ꯖꯩꯃꯥ ꯉꯁꯤꯒꯤ ꯉꯥꯄ꯭ꯔꯨꯝ ꯌꯦꯡꯉꯛ ꯌꯦꯟꯒ ꯍꯥꯏꯔꯛꯀꯦ ꯍꯥꯏ ꯂꯩꯅꯕ ꯂꯩꯔꯗꯤ ꯑꯩꯈꯣꯏꯅꯤ ꯂꯩꯔ ꯄꯩꯁꯥ ꯍꯥꯟꯅ ꯋꯥꯏꯔꯒ ꯂꯩ ꯍꯧꯒꯦ ꯇꯧꯕ ꯉꯥ
ꯆꯥꯅꯤꯡꯕ ꯏꯃꯥꯄꯨꯔꯗ ꯃꯤꯅ ꯌꯣꯟꯕꯗꯨꯗꯤ ꯆꯥꯅꯤꯡꯗꯦꯕ
ꯉꯔꯒ ꯍꯥꯎꯒꯅꯤꯗꯨ ꯑꯩ ꯊꯥꯎ ꯔ ꯁꯄ ꯆꯨ ꯆꯅꯤꯡꯗꯦ
ꯅꯪꯒꯤꯗꯤ ꯂꯧꯔ ꯆꯥꯕ ꯂꯧꯔꯗꯤ ꯃꯅꯝ ꯀꯔꯤꯁꯨ ꯂꯩꯇ꯭ꯔꯦ ꯂꯧꯔꯒ ꯍꯥꯏꯕꯗꯤ ꯀꯀ ꯗ꯭ꯔꯥꯏ ꯑꯣꯏ ꯈꯜꯂꯒ ꯂꯧꯔ ꯆꯥꯔꯗꯤ ꯉꯥ ꯑꯌꯥꯏꯕ ꯂꯧꯕꯗꯣ ꯑꯗꯨꯃꯥꯏꯅ ꯃꯅꯝ ꯂꯩꯕꯅꯦ ꯄꯨꯔꯥ
ꯍꯣꯏꯅꯦ ꯀꯪꯉꯗꯤ ꯌꯥꯏ ꯐ꯭ꯔꯦꯁꯇ ꯂꯧꯔꯗꯤ ꯎꯝ
ꯅ ꯂꯧꯗꯣꯏꯅꯣ ꯑꯩꯁꯨ ꯄꯨꯔꯥ ꯗ꯭ꯔꯥꯏ ꯑꯣꯏꯍꯜꯂꯒ ꯒ꯭ꯔꯤꯟ ꯆꯤꯜꯂꯤꯒ ꯑꯃꯨꯛ ꯏꯁꯤꯡꯗ ꯐꯨꯠꯂꯒ ꯂꯧ ꯀꯩ ꯍꯥꯏꯅꯤ ꯇꯤꯡꯉ ꯊꯝꯃꯒ ꯇꯦꯜꯜꯂꯅꯤ ꯑꯗꯨꯃꯥꯏꯅ ꯇꯧꯔꯒ ꯑꯃꯨꯛ ꯆꯥꯗ꯭ꯉꯩꯗ ꯐ꯭ꯔꯦꯁꯇꯤ ꯄꯥꯛ ꯏꯟꯇꯔꯦꯁ ꯑꯣꯏꯗꯦ
ꯑ ꯉꯏꯀꯣ ꯀꯣ ꯑꯩ ꯃꯛ ꯇꯔꯀ ꯀꯣ